ꯍꯜꯂꯣ
ꯑꯣ ꯅꯨꯡꯉꯔꯤꯕꯣ ꯕ꯭ꯔꯣ
ꯅꯨꯡꯉꯥꯏꯔꯤ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯑꯦ ꯑꯅꯧꯕꯅꯤꯅꯦ ꯕ꯭ꯔꯣ ꯑꯩꯁꯦ
ꯍꯣꯏ ꯍꯣꯏ ꯀꯥꯏꯗꯦ ꯀꯥꯏꯗꯦ ꯑꯗꯨꯅ ꯐꯕꯅꯦ
ꯎꯝ
ꯆꯥꯛ ꯆꯥꯔꯕꯣ
ꯆꯛꯆꯥꯔꯦ ꯍꯣꯏ ꯕ꯭ꯔꯣꯗꯤ ꯀꯌꯥꯝ ꯀꯨꯏꯔꯒꯦ
ꯑꯩꯗꯤ ꯀꯨꯏꯔꯦꯗ
ꯎꯝ ꯑꯩꯁꯦ ꯒ꯭ꯌꯥꯟꯁꯨ ꯇꯥꯗꯕ ꯍꯥ
ꯀꯔꯤ ꯃꯊꯦꯟ ꯆꯥꯔꯒꯦ?
ꯑꯩꯁꯦ ꯉꯁꯤ ꯍꯋꯥꯏꯒ ꯑꯂꯨ ꯆꯥꯔꯦ꯫
ꯅꯣꯏ ꯀꯔꯤ ꯀꯔꯤꯀꯔꯤ ꯀꯩ ꯊꯕꯛ ꯇꯧꯔ ꯂꯩꯕ꯭ꯔꯣ?
ꯑꯈ‌ꯣꯏꯁ‌ꯦ ꯍꯟꯗꯛꯁꯦ ꯀ꯭ꯔꯤ ꯀꯔꯤ ꯗ꯭ꯌꯨꯇꯤ ꯆꯠꯊꯣꯛ ꯆꯠꯁꯤꯟ ꯇꯧꯔꯒ ꯂꯧ ꯆꯨꯔꯒ ꯂꯩꯌꯦ? ꯅꯣꯏꯗꯤ ꯀꯔꯤ ꯀ꯭ꯔꯤ ꯇꯧꯔꯒꯦ?
ꯑꯩꯈꯣꯏꯗꯤ ꯂꯩꯥꯏꯔꯛ ꯇꯝꯔꯥ ꯂꯩꯌꯦ ꯍꯥꯏꯕ ꯇꯥꯔꯦ꯫
ꯑꯣ
ꯅ‌ꯣꯏ ꯉꯁꯤꯗꯤ ꯅꯣꯡ ꯇꯥꯕ꯭ꯔꯥ ꯅꯣꯏꯔꯣꯝꯗ?
ꯐꯖꯟ ꯇꯥꯏꯅꯦ꯫ ꯒꯦꯠ ꯊꯣꯛꯇ꯭꯭ꯔ‌ꯦꯅꯦ ꯅ‌ꯣꯡ ꯇꯥꯕꯅꯤꯅ ꯌꯥꯝ ꯇꯥꯕ꯭ꯔꯣ ꯅꯣꯏꯁꯨ
ꯑꯩꯈꯣꯏꯗꯗꯤ ꯉꯁꯥꯏꯗꯣ ꯀꯟꯅ ꯇꯥꯔꯝꯃꯦ ꯑꯗꯣ ꯍꯧꯖꯤꯛꯇꯤ ꯇꯥꯗ꯭ꯔꯦꯅꯦ꯫
ꯎꯝ ꯍꯧꯖꯤꯛꯁꯨ ꯐꯖꯅ ꯇꯥꯔꯤꯏ ꯑꯈ‌ꯣꯏ ꯑꯁꯤꯗꯗꯤ
ꯑꯣ ꯅꯣꯏꯒꯤ ꯑꯗꯨꯅ ꯈꯔ ꯆꯤꯡꯗ ꯑꯣꯏꯕ ꯃꯥꯜꯂꯦ ꯑꯗꯨꯗꯤ꯫ ꯈꯔ ꯆꯤꯡꯗ ꯑꯣꯏꯕ ꯃꯥꯜꯂꯦ ꯑꯗꯨꯗꯤ ꯅꯣꯏꯒꯤꯗꯣ
ꯑꯣ ꯆꯤꯡ ꯑꯣꯏꯔꯦꯕ ꯑꯩꯈꯣꯏꯒꯤ꯫
ꯍꯣꯏ ꯑꯗꯨꯗ ꯅ‌ꯣꯡ ꯆꯤꯡꯗꯗꯤ ꯈꯔ ꯁꯤ ꯇꯝꯄꯥꯛꯇ ꯇꯥꯗꯁꯨ ꯆꯤꯡꯗꯗꯤ ꯑꯗꯨꯝ ꯈꯔ ꯑꯗꯨꯝ ꯇꯥꯒꯜꯂꯦꯅꯦꯀꯣ꯫
ꯑꯣ
ꯑꯗꯨ ꯅꯣꯏ ꯍꯧꯖꯤꯛ ꯂꯥꯎ ꯆꯠꯂ ꯀꯩꯀꯔꯤ ꯊꯕꯛ ꯇꯧꯔꯤꯅꯣ
ꯂꯧ ꯇꯧꯔꯤ ꯍꯣꯏ꯫ ꯇꯝꯄꯥꯛ ꯂꯧꯗꯣ ꯏꯁꯤꯡ ꯍꯟꯗꯛꯅ ꯂꯥꯛꯄꯀꯣ꯫
ꯍꯣꯏ
ꯑꯗꯨꯒꯤ ꯐꯖꯅ ꯇꯧꯔꯒ ꯂꯩꯌꯦ꯫
ꯂꯤꯡꯕꯗꯨ ꯍꯧ ꯂꯤꯡꯕꯗꯨ ꯍꯧꯔꯕꯣ?
ꯂꯣꯏꯁꯤꯜꯂꯏꯗ ꯑꯌꯥꯝꯕꯗꯤ ꯂꯣꯏꯔꯈ꯭ꯔꯦ ꯑꯗ‌ꯣ ꯑꯃꯅꯤ ꯈꯛꯇ ꯑꯣꯏꯔꯦ ꯂꯣꯏꯗꯕ ꯀꯣ꯫
ꯑꯣ ꯑꯣ ꯑꯣ ꯌꯥꯝ ꯐꯔꯦꯅꯥ꯫ ꯂꯧ ꯊꯕꯛ ꯇꯧꯕꯁꯨ ꯋꯥꯕꯅꯤ ꯂꯤꯡꯕꯁꯨ ꯋꯥꯕꯅꯤꯍꯦ
ꯎꯝ
ꯅꯠꯇ꯭ꯔꯥ
ꯈꯔ ꯑ ꯈꯔꯕꯨꯗꯤ ꯂꯣꯏꯁꯤꯜꯂꯛꯇ꯭ꯔꯦ ꯑꯌꯥꯝꯕꯗꯤ ꯑꯃꯅꯤ ꯨꯒꯨꯝꯕꯗꯤ ꯂꯣꯏꯗ꯭ꯔꯤ ꯈ꯭ꯔꯥ ꯀꯣ
ꯍꯣꯏ ꯍꯣꯏ
ꯑꯁ ꯁꯤꯖꯟ ꯑꯣꯏꯕꯅꯤꯅ ꯑꯁ ꯌꯥꯝ ꯋꯥꯅ ꯇꯧꯅꯔꯤꯌꯦ ꯁꯣꯝꯗꯁꯨ꯫
ꯍꯣꯏ ꯍꯣꯏ ꯑꯗꯨꯅꯦ ꯁꯤꯖꯟꯗ ꯑꯗꯨꯒꯤ ꯂꯧꯔꯤ ꯁꯤꯖꯟ ꯁꯤꯖꯟꯗ ꯇꯧꯍꯧꯗ꯭ꯔꯗꯤ ꯑꯃꯨꯛ ꯐꯗ꯭ꯔꯦ ꯌꯥꯅꯗ꯭ꯔꯣ?
ꯎꯝ
ꯁꯤꯖꯟꯗ ꯂꯥꯛꯍꯧ ꯎꯝ ꯁꯤ ꯁꯤꯖꯟꯗ ꯂꯍꯧ ꯂꯣꯏꯍꯧꯗ꯭ꯔꯗꯤ ꯐꯠꯇꯦ ꯅꯨꯡꯉꯥꯏꯇꯦꯅ
ꯑꯣ ꯏꯁꯤꯡꯅ ꯃꯔꯣꯜꯃ ꯑꯃ ꯅꯨꯡꯉꯥꯏꯇꯕꯒꯀꯣ꯫
ꯑꯣ ꯏꯁꯤꯡꯁꯨ ꯅꯨꯡꯉꯥꯏꯇꯕ꯭ꯔꯥ ꯑꯃꯨꯛꯀ?
ꯏꯁꯤꯡ ꯅꯨꯡꯉꯥꯏꯇꯦ ꯀꯔꯤ ꯀꯔꯤ ꯃꯣꯏꯅ ꯂꯝꯕꯤ ꯁꯦꯝꯕ ꯃꯤꯁꯤꯡꯅꯀꯣ
ꯍꯣꯏ ꯍꯣꯏ ꯏꯁꯤꯡ ꯅꯨꯡꯉꯥꯏꯇꯕꯁꯨ ꯋꯥꯕꯅꯤꯍꯦ
ꯇꯥꯕ꯭ꯔꯣ
ꯅꯣꯏ ꯂꯧ ꯂꯧꯗꯣ ꯌꯨꯝꯒꯤ ꯃꯅꯥꯛꯇ ꯑꯣꯏꯕ꯭ꯔꯥ ꯀꯃꯥꯏꯅ ꯇꯧꯕ꯭ꯔꯥ
ꯂꯧ ꯂꯥꯞꯇꯦꯗ ꯌꯨꯝꯗꯒꯤ ꯈꯔ
ꯑꯣ ꯑꯃꯨꯛꯀ ꯂꯥꯞ
ꯀꯤꯂꯣꯃꯤꯇꯔ ꯀꯤꯂꯣꯃꯤꯇꯔ ꯃꯔꯤ ꯃꯉꯥꯒꯨꯝꯕ ꯆꯠꯂꯒ ꯇꯧꯋꯦ
ꯑꯗꯨꯗꯤ ꯈꯔ ꯂꯥꯞꯄꯦꯅꯦꯀꯣ
ꯕ꯭ꯔꯣ ꯍꯣꯏꯗꯤ ꯂꯧꯒꯨꯝꯕꯗꯤ ꯁꯨꯗ꯭ꯔꯕꯣ
ꯑꯩꯈꯣꯏꯗꯤ ꯂꯧ ꯍꯣꯏ ꯂꯧꯒꯨꯝꯕ ꯇꯧꯗ꯭ꯔꯦꯅꯦ ꯑꯩꯈꯣꯏꯗꯤ
ꯑ
ꯖꯒꯥ ꯂꯩꯇꯕꯒꯤꯀꯣ
ꯑꯥ
ꯖꯒꯥ ꯂꯧ ꯖꯒꯥ ꯂꯩꯗꯕꯒꯤ ꯂꯧꯒꯨꯝꯕ ꯇꯧꯗ꯭ꯔꯦꯕ
ꯎꯝ ꯈꯔ ꯀꯟꯗꯤꯁꯟ ꯅꯨꯡꯉꯥꯏꯕ ꯑꯣꯏꯔꯝꯒꯅꯤꯗ
ꯕꯖꯥꯔꯗꯒꯤ ꯑꯗꯨꯝ ꯁꯨꯄꯔ ꯐꯥꯏꯟ ꯑꯗꯨꯝ ꯂꯩꯔꯒ ꯑꯗꯨ ꯈꯛꯇ ꯆꯥꯏꯌꯦꯗ
ꯂꯧ ꯎꯗ꯭ꯔꯗꯤ ꯁꯨꯄꯔꯐꯥꯏꯟꯁꯨ ꯂꯩꯕ ꯐꯪ ꯉꯝꯗ꯭ꯔꯦꯅꯦ ꯑꯩꯈꯣꯏꯗꯤ ꯍꯝ ꯍꯦ
ꯑꯗꯨꯗꯤ ꯂꯧ ꯂꯧ ꯂꯧ ꯇꯧꯅꯤꯡꯉꯥꯏ ꯖꯥꯒꯥ ꯂꯩꯕꯅ ꯑꯗꯨꯝ ꯂꯧ ꯇꯧꯔꯒ ꯂꯣꯀꯦꯜꯒꯤ ꯈꯛꯇ ꯆꯥꯔꯒ ꯂꯩꯔꯝꯃꯅꯤꯅ
ꯎꯝ
ꯑꯩꯈꯣꯏꯗꯤ ꯂꯣꯀꯦꯜꯒꯤ ꯍꯥꯏꯕꯗꯤ ꯆꯥꯕ ꯐꯪꯗ꯭ꯔꯦꯅꯦ꯫
ꯂꯣꯀꯦꯜꯒꯤ ꯆꯥꯕꯗꯨꯁꯨ ꯁꯤꯖꯟꯗꯣ ꯃꯇꯝ ꯀꯨꯏꯅ ꯆꯪꯕꯀꯣ ꯋꯥꯕꯒ ꯆꯥꯕꯒ ꯃꯇꯝ ꯆꯥꯅꯗꯦꯅꯦ
ꯊꯥꯏꯅꯗꯤ ꯑꯩꯈꯣꯏ ꯑꯩꯈꯣꯏ ꯑꯉꯥꯡ ꯑꯣꯏꯔꯤꯉꯩꯗꯤ ꯑꯩꯈꯣꯏ ꯏꯃꯨꯡꯁꯨ ꯐꯧꯒꯤ ꯂꯧ ꯇꯧꯔꯝꯃꯦꯕꯀꯣ ꯋꯥꯕꯗꯤ ꯋꯥꯏꯀꯣ ꯆꯍꯤ ꯑꯃ ꯑꯗꯨꯝ ꯇꯧꯒꯗꯧꯕꯗꯣ
ꯎꯝ
ꯑꯗꯨꯒꯤ ꯑꯗꯨ ꯊꯥꯗꯣꯛꯑꯔꯒ ꯏꯟꯁꯥꯡ ꯅꯥꯄꯤꯒꯤ ꯈꯔ ꯇꯧꯋꯦ ꯑꯩꯈꯣꯏꯗꯤ ꯏꯟꯁꯥꯡ ꯅꯥꯄꯤꯒꯤ ꯇꯧꯔꯒ ꯑꯃꯨꯛ ꯏꯟꯁꯥꯡ ꯅꯥꯄꯤꯒꯤ ꯇꯧꯕꯁꯨ ꯋꯥꯑꯦ ꯇꯧꯗꯨꯕꯅ ꯐꯩꯌꯦ ꯍꯥꯏꯅ ꯑꯗꯨꯝ ꯇꯧꯗ꯭ꯔꯦ ꯕꯖꯥꯔꯗꯒꯤ ꯑꯗꯨꯝ ꯂꯣꯏ ꯂꯩꯔ ꯑꯗꯨꯝ ꯆꯥꯔꯒ ꯑꯗꯨꯝ ꯂꯩꯕꯅꯤ꯫
ꯉꯝꯃꯗꯤ ꯑꯗꯨꯅꯗꯤ ꯅꯨꯡꯉꯥꯏꯅ ꯑꯩꯈꯣꯏꯒꯤꯗꯤ꯫ ꯕꯖꯥꯔꯒꯤ ꯄꯣꯠꯁꯨ ꯏꯔꯥꯡꯅ ꯀꯟꯕꯒꯀꯣ ꯎꯄꯥꯏ ꯂꯩꯇꯦꯅꯦ ꯇꯥꯕ꯭ꯔꯣ ꯕ꯭ꯔꯣ
ꯑꯣ ꯇꯥꯕ꯭ꯔꯥ
ꯑꯣ ꯇꯥꯏꯌꯦ
ꯇꯥꯕ꯭ꯔꯥ
ꯎꯝ ꯇꯥꯗꯕ꯭ꯔꯣ ꯕ꯭ꯔꯣ
ꯍꯜꯂꯣ
ꯍꯜꯂꯣ
ꯐꯖꯅ ꯐꯖꯅ ꯇꯥꯗ꯭ꯔꯕ ꯍꯥꯏꯕ ꯇꯥꯔꯦꯅꯦ ꯇꯔ
ꯅꯦꯠ ꯅꯨꯡꯉꯥꯏꯇꯕꯒꯤ ꯑꯣꯏꯔꯝꯅꯤ
ꯍꯣꯏ ꯍꯣꯏ ꯍꯧꯖꯤꯛ ꯐꯖꯅ ꯇꯥꯔꯦꯍꯦ
ꯑ
ꯅꯣꯏ ꯍꯌꯦꯡꯗꯤ ꯀꯔꯤ ꯇꯧꯒꯗꯧꯕ ꯑꯗꯨꯗꯤ
ꯑꯁ ꯑꯩ ꯏꯪꯖꯦ ꯑꯁ ꯂꯧ ꯑꯃ ꯑꯅꯤ ꯎꯕꯤꯕꯗꯣ ꯆꯠꯇ꯭ꯔꯗꯤ ꯌꯥꯔꯛ ꯀꯗꯕ ꯃꯥꯟꯗ꯭ꯔꯤꯅꯦ ꯑꯗꯨ ꯆꯠꯂꯒ ꯌꯦꯡꯕ ꯑꯩꯗꯤ ꯁꯚꯦꯟ ꯗꯦ ꯑꯣꯏꯕꯀꯣ
ꯑꯣ ꯑꯣ ꯑꯣ ꯐꯔꯦ ꯐꯔꯦ
ꯎꯝ
ꯑꯗꯨ ꯀꯩꯁꯨ ꯀꯥꯏꯗꯦꯅ ꯅꯠꯇ꯭ꯔꯥ
ꯑꯧ
ꯃꯤ ꯑꯌꯥꯝꯕꯗꯤ ꯑꯗꯨꯝ ꯁꯟꯗꯦꯒꯨꯝꯕꯁꯨ ꯊꯕꯛ ꯇꯧꯒꯅꯦ
ꯎꯝ ꯑꯩꯗꯤ ꯉꯁꯤꯅ ꯑꯣꯏꯈ꯭ꯔꯦꯕ ꯑꯩꯒꯤꯗꯣ
ꯀꯩꯅꯣꯗꯤ ꯇꯧꯔꯛ ꯌꯨꯝ ꯄꯥꯜꯅꯕꯣ
ꯑꯩ ꯌꯨꯝ ꯄꯜ ꯅꯨꯄꯤ ꯊꯤꯔꯦ ꯍꯣꯏ
ꯑꯣ
ꯑꯉꯥꯡ ꯑꯉꯥꯡ ꯑꯅꯤ ꯂꯩꯔꯦ ꯃꯆꯥ ꯃꯆꯥ ꯀꯣ
ꯑꯣ ꯅꯨꯄꯥ ꯔ ꯅꯨꯄꯤꯔ
ꯅꯨꯄꯥ ꯑꯃ ꯅꯨꯄꯤ ꯑꯃ
ꯑꯣ ꯑꯗꯨꯗꯤ ꯆꯞ ꯆꯔꯦꯅ ꯅꯪꯒꯤ
ꯆꯞ ꯆꯥꯔꯦꯅꯗꯤ ꯂꯩꯔꯕꯅꯦ ꯑꯗꯣ ꯄꯩꯁꯥꯒꯤ ꯃꯔꯣꯝꯗ ꯌꯥꯝ ꯋꯥꯕꯀꯣ ꯍꯥ ꯍꯥ
ꯍꯣꯏ ꯑꯗꯨ ꯄꯩꯁꯥꯒꯤꯗꯤ ꯃꯍꯧꯁꯥꯅꯤꯗ
ꯃꯤ ꯑꯩꯌꯥꯝꯕꯗꯤ ꯑꯩꯌꯥꯝꯕꯗꯤꯀꯣ ꯂꯣꯏꯅ ꯇꯧꯅꯌꯦꯕꯀꯣ
ꯑꯣ
ꯄꯥꯏꯍꯥ ꯏꯅꯥ ꯈꯨꯕ ꯃꯤ ꯏꯅꯥ ꯈꯨꯟꯕ ꯃꯤꯁꯨ ꯋꯥꯕ ꯃꯤꯁꯨ ꯄꯩꯁꯥꯒꯤꯗꯤ ꯂꯣꯏꯅ ꯈꯔ ꯈꯔ ꯑꯗꯨꯃꯥꯏꯅ ꯂꯩꯌꯦꯅꯦ ꯄꯩꯁꯥ ꯄ꯭ꯔꯣꯕ꯭ꯂꯦꯝꯗꯤ
ꯑꯗꯨ ꯃꯤ ꯑꯗꯨ ꯑꯅꯤꯗꯨ ꯌꯣꯛꯅꯤꯡꯉꯥꯏꯗꯣ
ꯄꯩꯁꯥꯅ ꯌꯣꯛꯀꯗꯕꯅꯤꯅꯦ
ꯍꯣꯏ ꯍꯣꯏ ꯆꯨꯝꯃꯦ ꯄꯩꯁꯥ ꯂꯩꯗꯗꯤ ꯀꯩꯁꯨ ꯇꯧꯕ ꯌꯥꯗ꯭ꯔꯦꯀꯣ
ꯎꯝ
ꯆꯨꯝꯃꯦꯅ
ꯎꯝ ꯕ꯭ꯔꯣꯗꯤ ꯅꯨꯄꯤ ꯊꯤꯔꯕꯣ
ꯅꯣꯏ ꯊꯤꯗꯔꯤꯌꯦ ꯅꯣꯏꯒꯤ ꯍꯨꯟꯗ ꯆꯥꯠ ꯄꯨꯟꯗꯗꯤ ꯒꯥꯔꯤ ꯂꯝꯕꯤꯒꯨꯝꯕꯗꯤ ꯑꯗꯨꯝ ꯐꯅ ꯂꯩꯕ꯭ꯔꯥ ꯀꯃꯥꯏꯅ ꯇꯧꯕ꯭ꯔꯥ
ꯍꯣꯏ ꯐꯖꯅꯗꯤ ꯆꯠꯂꯦ ꯍꯣꯏ ꯍꯧꯖꯤꯛꯀꯤ ꯑꯣꯏꯅꯗꯤ ꯑꯗꯨꯝ ꯆꯠꯄ ꯌꯥꯔꯦꯗ ꯒꯥꯔꯤ ꯑꯃ ꯑꯃ ꯀꯣ
ꯍꯣꯏ ꯍꯣꯏ
ꯀꯥꯔ ꯐꯥꯎ ꯑꯗꯨꯝ ꯆꯠꯄꯗꯤ ꯌꯥꯔꯦ ꯑꯗꯣ ꯂꯝꯕꯤꯗꯤ ꯅꯨꯡꯉꯥꯏꯇꯦꯗ ꯕꯦ ꯇꯣꯞ ꯆꯪꯗꯕꯅꯤꯅꯀꯣ
ꯕ꯭ꯂꯦꯛ ꯇꯣꯞꯗꯤ ꯑꯣꯏꯗꯤ ꯑꯣꯏꯕ꯭ꯔꯥ
ꯕꯦꯇꯣꯞ ꯑꯣꯏꯗꯕꯒꯤꯅꯦ
ꯑꯣ ꯑꯣ ꯑꯁ ꯕꯦꯛꯇꯣꯞ ꯑꯣꯏꯗꯗꯤ ꯋꯥꯑꯦꯗꯀꯣ ꯅꯪ ꯅꯣꯡ ꯅꯣꯡꯒꯤ ꯃꯇꯝ ꯂꯥꯛꯑꯗꯤ
ꯎꯝ
ꯑꯈꯣꯏꯒꯤꯁꯨ ꯅꯍꯥꯟꯗꯣ ꯑꯁ ꯕꯂꯗ ꯀꯥꯞ ꯇꯧꯗꯕꯒꯤ ꯅꯣꯡ ꯇꯥꯔꯗꯤ ꯂꯥꯏꯈꯨꯝꯅ ꯆꯠꯄ ꯌꯥꯗꯕꯅꯦꯍꯦ ꯒꯥꯔꯤꯁꯤꯡꯗꯨꯒꯣ
ꯑ ꯂꯝꯕꯤ ꯁꯦꯝꯕ ꯀꯥꯡꯕꯨ ꯑꯗꯨꯝ ꯂꯩꯕꯅꯤꯅ ꯑꯃꯔꯣꯝꯗꯤ ꯑꯗꯨꯝ ꯆꯠꯊꯣꯛ ꯆꯠꯁꯤꯟꯗꯤ ꯌꯥꯏ ꯑꯗꯨꯕꯨ ꯕ꯭ꯂꯦꯛꯇꯣꯞꯃꯛ ꯁꯤ ꯃꯣꯏ ꯇꯧꯕꯤꯗ꯭ꯔꯕꯅꯤꯅꯀꯣ
ꯍꯣꯏ ꯍꯣꯏ ꯂꯝꯕꯤ ꯂꯝꯕꯤ ꯐꯕꯁꯨ ꯌꯥꯝ ꯐꯩꯌꯦꯗ ꯑꯃꯔꯨꯝꯗꯨꯗꯤ ꯍꯣꯠꯅꯗ꯭ꯔꯥ
ꯎꯝ
ꯂꯝꯕꯤ ꯐꯗ꯭ꯔꯗꯤ ꯑꯩꯈꯣꯏꯅ ꯀꯔꯤꯁꯨ ꯇꯧꯕ ꯌꯥꯗꯦ ꯀꯔꯤꯁꯨ ꯁꯨ ꯇꯧꯅꯤꯡꯉꯥꯏ ꯂꯩꯇꯦꯅꯦ
ꯎꯝ
ꯂꯝꯕꯤ ꯐꯕꯨ ꯐꯔꯗꯤ ꯑꯩꯈꯣꯏꯅ ꯇꯧꯅꯤꯡꯕ ꯂꯣꯏꯅ ꯇꯧꯕ ꯌꯥꯔꯦꯕ
ꯎꯝ
ꯕ꯭ꯔꯣꯗꯤ ꯀꯩꯅꯣ ꯁ꯭ꯀꯨꯜ ꯂꯥꯏꯔꯤꯛꯗꯤ ꯈꯔ ꯇꯝꯂꯝꯕ꯭ꯔꯥ ꯀꯃꯥꯏꯅ ꯇꯧꯕ꯭ꯔꯥ
ꯀꯔꯤ ꯍꯥꯏꯕ
ꯂꯥꯏꯔꯤꯛ ꯈꯔꯗꯤ ꯇꯝꯂꯝꯕ꯭ꯔꯥ
ꯍꯣꯏ ꯇꯨꯋꯦꯜꯐꯗꯤ ꯂꯣꯏꯔꯦ ꯑꯣ ꯇꯨꯌꯦꯜꯐꯇꯤ ꯂꯣꯏꯔꯦ ꯍꯧꯖꯤꯛꯁꯨ ꯑꯉꯥꯡꯕꯨꯗꯤ ꯑꯣꯏꯔꯤꯗ ꯅꯨꯄꯤ ꯈꯔ ꯉꯟꯅ ꯊꯤꯕ ꯍꯥꯏꯇꯥꯔꯦ
ꯑꯗꯨꯅ ꯐꯩꯌꯦꯗ ꯅꯠꯗ꯭ꯔꯥ
ꯈꯪꯗꯦ ꯐꯕ꯭ꯔꯥ ꯑꯁ ꯋꯥꯕ꯭ꯔꯥ ꯈꯪꯗ꯭ꯔꯦ
ꯑꯗꯣ ꯀ ꯀꯔꯤ ꯋꯥꯈꯜ ꯈꯟꯍꯜꯂꯦ ꯈꯔ ꯉꯟꯅ ꯊꯤꯕꯅ ꯐꯕ꯭ꯔꯥ ꯈꯔ ꯊꯦꯡꯅ ꯊꯤꯔꯝꯔꯗꯤ ꯐꯒꯗꯧꯕꯅꯤꯅ ꯋꯥꯈꯜ ꯑꯗꯨꯒꯨꯝꯕ ꯈꯟꯗꯁꯨ ꯂꯩꯕ꯭ꯔꯥ
ꯑꯃꯔꯣꯝꯗꯤ ꯈꯔ ꯉꯟꯅ ꯊꯤꯕꯁꯨ ꯐꯥꯏꯌꯦꯕꯀꯣ
ꯍꯣꯏ
ꯑꯗꯨꯒ ꯑꯃꯔꯣꯝꯗꯅ ꯊꯦꯡꯅ ꯊꯤꯕꯗꯨꯅ ꯅꯨꯡꯉꯥꯏꯔꯝꯒꯗ꯭ꯔꯥ ꯑꯃꯨꯛ ꯈꯜꯂꯛꯄ ꯋꯥꯅꯤꯗ ꯍꯧꯖꯤꯛꯅ
ꯑ ꯑꯗꯨ ꯂꯣꯏꯅꯃꯛ ꯑꯐꯕ ꯐꯕ ꯔꯨꯝꯁꯨ ꯐꯠꯇꯕ ꯔꯨꯝꯁꯨ ꯂꯣꯏꯅꯃꯛꯗꯤ ꯂꯩꯗꯤ ꯂꯩꯌꯦꯀꯣ
ꯎꯝ
ꯅꯠꯇ꯭ꯔꯥ
ꯃꯥꯅꯦ
ꯑꯩꯈꯣꯏꯅ ꯁꯤ ꯁꯨꯃꯥꯏꯅ ꯇꯧꯔꯒꯗꯤ ꯐꯒꯗꯧꯕꯅꯤ ꯍꯥꯏꯕ ꯋꯥꯅꯤ ꯑꯈꯣꯏꯅ ꯌꯥꯗꯕꯤꯗ ꯑꯗꯨꯝ ꯇꯧꯁꯨ ꯇꯧꯈ꯭ꯔꯦ ꯊꯤꯁꯨ ꯊꯤꯔꯦꯗꯅ
ꯑꯥ ꯕ꯭ꯔꯣꯗꯤ ꯅꯨꯄꯤ ꯊꯤꯗꯕꯗꯣ
ꯍꯣꯏ
ꯅꯨꯄꯤ ꯊꯤꯕꯗꯣ ꯌꯥꯝ ꯐꯔꯕꯅꯦ ꯀꯩꯅꯣ ꯍ
ꯑꯗꯨꯅꯤ ꯑꯩꯗꯤ ꯋꯥ ꯋꯥꯒꯗꯧ ꯃꯥꯜꯂꯦ ꯍꯥꯏꯅ ꯑꯗꯨꯕꯨ ꯀꯤꯒ ꯂꯩꯕꯅꯤꯍꯦ